ꯍꯂꯣ ꯇꯥꯕ꯭ꯔꯣ
ꯇꯥꯌꯦ
ꯀꯩꯗꯧꯔꯤꯅꯣ
ꯎꯝ
ꯇꯣ
ꯑꯩ ꯐꯝꯂꯒ ꯂꯩꯌꯦ ꯇꯨꯝꯂꯒ ꯂꯩ ꯑꯅꯤꯃꯛ ꯅꯪꯗꯤ
ꯑꯩꯁꯨ ꯆꯥꯥꯛ ꯆꯥ ꯇꯣꯛꯑꯒ ꯐꯥꯃꯨꯡꯗ ꯇꯨꯝꯃ ꯂꯩ
ꯆꯥꯛ ꯆꯥꯔꯕ ꯅꯪꯗꯤ
ꯍꯣꯏ ꯆꯥꯔꯦ ꯑꯗꯨꯒ
ꯀꯩꯟꯖꯥꯡ ꯆꯥꯔꯒꯦ
ꯗꯥꯜꯅꯤꯗ
ꯍꯥꯥ
ꯗꯥꯜꯅꯦ
ꯑꯣ ꯅꯪꯒꯤ ꯅꯈꯣꯟ ꯅꯪꯒꯤ ꯈꯣꯟꯖꯦꯜ ꯁꯦꯡꯗꯦ
ꯍꯧꯖꯤꯛꯇꯤ
ꯑ ꯁꯦ ꯈꯔ ꯀꯩꯅꯣ ꯇꯧꯋꯦ ꯁꯦꯡꯗꯦ
ꯎꯝ
ꯑ ꯑꯩ ꯑꯩꯒꯤ ꯈꯣꯟꯁꯦ ꯑꯃꯨꯛ ꯐꯖꯅ ꯇꯥꯕ꯭ꯔꯥ
ꯍꯣꯏ ꯐꯖꯅ ꯇꯥꯏꯑꯦ
ꯑꯣ ꯕꯦꯛꯒ꯭ꯔꯥꯎꯟ ꯕꯦꯛꯒ꯭ꯔꯥꯎꯟꯒꯤ ꯃꯈꯣꯟꯒꯨꯝꯕ ꯇꯥꯕ꯭ꯔꯥ
ꯑꯦ ꯑꯗꯨꯃꯥꯏ ꯇꯥꯔ ꯁꯥꯔꯦ
ꯍꯥꯥ
ꯏꯀꯣ
ꯇꯥꯗꯤꯌꯦ
ꯍꯧꯖꯤꯛꯀꯤ
ꯇꯥꯏ ꯑꯗꯨꯕꯨ ꯅꯦꯠꯋꯛ ꯈꯔ ꯅꯨꯡꯉꯥꯏꯇꯕ ꯃꯥꯜꯂꯦ
ꯂꯣ
ꯇꯥꯏ ꯑꯗꯨ ꯈꯔ ꯇꯠꯂꯦ ꯅꯪꯒꯤ ꯅꯦꯠꯋꯥꯛ ꯈꯔ ꯅꯨꯡꯉꯥꯏꯇꯦ
ꯎꯝ
ꯇꯥꯕ꯭ꯔꯣ
ꯇꯌꯦꯕ ꯑꯩꯒꯤ ꯈꯣꯟ ꯇꯥꯗ꯭ꯔꯣ
ꯍꯧꯖꯤꯛꯇꯤ ꯇꯥꯔꯦ
ꯀꯩ ꯏꯟꯖꯥꯡ ꯆꯥꯔꯒꯦ
ꯑꯣ ꯗꯥ ꯀꯥꯎꯋꯦ
ꯅꯪꯗꯤ ꯀꯔꯤ ꯏꯟꯁꯥꯡ
ꯑꯩꯗꯤ ꯃꯥꯏꯔꯦꯟ ꯃꯅꯥ ꯆꯥꯏ
ꯀꯅꯥꯅ ꯊꯣꯡꯕ
ꯑꯩꯅ
ꯅꯪꯒꯤ ꯅꯦꯠꯋꯥꯛ ꯌꯥꯝ ꯅꯨꯡꯉꯥꯏꯇꯦ
ꯍꯧꯖꯤꯛꯇꯤ
ꯎꯝ ꯅꯨꯡꯉꯥꯏꯇꯦ
ꯅꯪꯒꯤ ꯈꯣꯟꯖꯦꯜꯗꯣ ꯁꯦꯡꯗꯦꯕ
ꯍꯜꯂꯣ
ꯇꯥꯕ꯭ꯔꯣ ꯇꯥꯗꯕ꯭ꯔꯣ
ꯇꯥꯗꯤ ꯈꯔ ꯈꯔ ꯇꯥꯏ ꯅꯪ ꯋꯥꯏꯐꯥꯏ ꯀꯣꯟꯅꯦꯛ ꯇꯧꯕ꯭ꯔꯣ
ꯋꯥꯏꯐꯥꯏ ꯀꯟꯅꯦꯛ ꯇꯧꯗꯦ ꯑꯩꯒꯤ
ꯇꯧꯗꯦ ꯎꯝ ꯅꯣꯏ ꯈꯨꯟꯗ ꯅꯦꯠꯋꯥꯛ ꯅꯨꯡꯉꯥꯏꯇꯕ ꯖꯥꯠꯂꯥ
ꯈꯔ ꯈꯔ ꯅꯨꯡꯉꯥꯏꯇꯦꯀꯣ ꯃꯐꯝ ꯃꯐꯝꯗꯒꯤ
ꯎꯝ
ꯀꯔꯤ ꯀꯔꯤ ꯇꯧꯔꯦ ꯍꯧꯖꯤꯛꯀꯥꯟ
ꯍꯧꯖꯤꯛꯀꯥꯟꯗꯤ ꯑꯥ ꯅꯨꯡꯊꯤꯟꯗꯥ ꯀ꯭ꯂꯥꯁ ꯆꯜꯂꯤ ꯑꯗꯨꯒ ꯏꯚꯤꯅꯤꯡꯗ ꯊꯕꯛ ꯆꯠꯂꯤ
ꯌꯥꯝ ꯄꯩꯁꯥ ꯌꯥꯝ ꯇꯥꯜꯂꯦꯍꯦ
ꯄꯩꯁꯥ ꯂꯩꯇꯕꯒꯤ ꯅꯪꯉꯣꯟꯗ ꯅꯍꯥꯟ ꯋꯥꯏꯕꯗꯣ ꯈꯪꯕ꯭ꯔꯥ
ꯂꯩꯒꯅꯣꯗ
ꯅꯣꯏ ꯚꯦꯀꯦꯁꯟ ꯕꯥꯏꯕꯣ ꯁ꯭ꯀꯨꯜ ꯂꯣꯏꯔꯕꯣ
ꯍꯣꯏ ꯂꯣꯏꯈ꯭ꯔꯦ
ꯅꯨꯡꯉꯥꯏꯕ꯭ꯔꯣ
ꯅꯨꯡꯉꯥꯏꯌꯦ ꯑꯗꯨꯝ ꯌꯥꯝ ꯋꯥ ꯌꯥꯝ ꯋꯥꯕꯗ
ꯑ ꯅꯣꯏꯅ ꯎꯖꯥ ꯇꯧꯕ꯭ꯔꯣ
ꯍꯣꯏ
ꯎꯝ
ꯑ ꯑꯁ
ꯅꯪꯒꯤ ꯈꯨꯟꯖꯦꯜꯗꯣ ꯁꯦꯡꯗꯤꯅꯦ
ꯍꯧꯖꯤꯛꯁꯨ ꯑꯩꯒꯤ ꯅꯦꯠꯋꯥꯛꯅ ꯑꯣꯏꯔꯝꯅꯤ
ꯎꯨꯝ
ꯈꯪꯗꯦꯗ ꯑꯩꯈꯣꯏꯒꯤ ꯈꯨꯟꯗꯁꯨ ꯅꯦꯠꯋꯥꯛ ꯇꯣ
ꯃꯩ ꯂꯥꯛꯄ꯭ꯔꯣ ꯅꯣꯏ ꯅꯣꯏ ꯅꯣꯅꯦ ꯅꯣꯏꯔꯣꯝꯗ
ꯃꯩ ꯂꯥꯛꯑꯦ ꯂꯥꯛꯄꯨꯗꯤ
ꯎꯨꯝ
ꯉꯁꯤ ꯊꯕꯛ ꯂꯩꯕ꯭ꯔꯣ
ꯊꯛ ꯂꯩꯇꯦꯗ ꯇꯥꯎ ꯑꯥ ꯇꯧꯕꯗꯣ ꯇꯟꯕ ꯌꯥꯝ ꯁꯥꯕꯗꯣ ꯑꯗꯨꯒꯤ ꯆꯠꯇꯦ ꯑꯩꯈ ꯑꯩꯒꯤ ꯏꯃꯥ ꯈꯛꯇ ꯆꯠꯈ꯭ꯔꯦ
ꯑꯣ ꯅꯃꯥ ꯃꯇꯣꯝꯗ ꯆꯠꯈꯤꯕ ꯍꯥ ꯍꯥ ꯅꯪꯁꯨ ꯆꯠꯂꯨꯍꯦ ꯀꯩꯅꯣ
ꯌꯥꯝ ꯁꯥꯕ꯭ꯔꯣ ꯅꯣꯡ ꯇꯥ ꯅꯣꯡ ꯍꯥꯏ ꯀꯔꯤ ꯍꯥꯏꯁꯤꯔꯥ ꯌꯥꯝ ꯑꯥ ꯅꯨꯡꯁꯥ ꯁꯥꯕꯒꯤ ꯆꯠꯇꯔꯦ ꯑꯩ
ꯎꯝ ꯍꯧꯖꯤꯛꯀꯥꯟ ꯅꯣꯏꯌꯨꯝꯗ ꯎꯝ ꯅꯦꯆꯟ ꯅꯨꯞ ꯀꯅꯥ ꯅꯪꯅ ꯎꯨ ꯎꯨ ꯃꯌꯥꯏꯂꯥ ꯑꯍꯜꯂ ꯈ꯭ꯋꯥꯏꯗꯒꯤ ꯑꯇꯣꯝꯕꯔꯥ ꯇꯣꯝꯕꯤꯔꯥ
ꯑꯥ
ꯑꯩꯒꯤ ꯍꯥꯏꯕ ꯍꯩꯗꯦꯗ
ꯅꯥ ꯅꯪꯒꯤ ꯃꯈꯥꯗ ꯃꯤ ꯀꯌꯥ ꯂꯩꯔꯤꯌꯦ
ꯍꯥ
ꯑꯣ ꯑꯩ ꯅꯍꯥꯟ ꯅꯪ ꯍꯥꯏꯕꯒꯨꯝ ꯇꯧꯏ ꯀꯥꯎꯒ꯭ꯔꯦ ꯍꯥ ꯍꯥ
ꯀꯔꯤ ꯀꯔꯤ ꯇꯧꯏ ꯅꯪꯗꯤ ꯍꯧꯖꯤꯛꯀꯥꯟ
ꯑꯗꯨꯝ ꯂꯩꯌꯦ
ꯂꯩꯕ ꯅꯨꯡꯉꯥꯏꯕ꯭ꯔꯣ
ꯅꯨꯡꯉꯥꯏ ꯍꯣꯏ
ꯁꯕꯗꯣ ꯂꯩꯕ ꯅꯨꯡꯉꯥꯏꯇꯦ
ꯎꯝ ꯅꯪꯗꯤ ꯌꯨꯝꯗ ꯑꯗꯨꯝ ꯂꯩꯗꯣꯏꯔꯥ ꯅꯠꯇ꯭ꯔꯒ ꯊꯕꯛ ꯇꯧꯕ ꯆꯠꯇꯣꯏꯔ ꯃꯄꯥꯟ ꯂꯝꯗ
ꯍꯥꯥ
ꯑꯩꯒꯤ ꯏꯃꯥ ꯌꯥꯗꯕ ꯆꯠꯅꯤꯡꯉꯥꯏ ꯇꯧꯕꯤꯅꯦ ꯋꯥꯏ ꯑꯗꯨꯝ ꯆꯠꯄꯩꯅꯦ ꯎꯝ ꯈꯥꯏ ꯊꯥꯗꫭꯛꯈ꯭ꯔꯦꯀꫭ ꯃꯥꯁꯨ ꯌꯨꯝꯗ ꯂꯩꯕ ꯎ-ꯋꯥꯅꯦ ꯆꯥꯛ ꯂꯧꯕꯅꯦ
ꯑꯩꯈꯣꯏ ꯑꯩꯈꯣꯏ ꯏꯃꯥꯟꯅꯕꯤ ꯑꯩꯈꯣꯏ ꯏꯃꯥꯟꯅꯕꯤ ꯑꯃꯗꯤ ꯃꯥꯗꯤ ꯇꯦꯂꯔꯤꯡ ꯇꯝꯕ ꯍꯧꯔꯦ ꯌꯥꯏ
ꯑꯣ ꯑꯣ ꯑꯣ ꯑꯣ ꯃꯥ ꯃꯥꯁꯨ ꯊ ꯑꯩ ꯐꯣꯟ ꯇꯧꯕ ꯀꯥꯟꯗ ꯐꯣꯟ ꯄꯤꯛ ꯑꯞ
ꯑꯥ
ꯄꯥꯏꯈꯠꯇꯦꯅꯦ ꯕꯤꯖꯤ ꯌꯥꯝ ꯇꯥꯟ ꯆꯤꯡ ꯕ ꯃꯥꯜ
ꯅꯠꯇꯦꯍꯦ ꯃꯥ ꯊꯕꯛ ꯇꯧꯗ꯭ꯔꯥ ꯑꯗꯨꯝ ꯌꯨꯝꯗ ꯑꯗꯨꯝ ꯂꯩꯕꯅꯦ ꯉꯔꯥꯡ ꯈꯛꯇꯅ ꯇꯦꯂꯔꯤꯡ ꯇꯧ ꯍꯥ ꯇꯝꯕ ꯍꯧꯔꯤ ꯍꯥꯏꯕꯅꯤ
ꯂꯨꯏꯁꯤꯟꯈꯨꯋꯦ ꯔꯤꯠ ꯄꯨꯜꯂꯦ ꯄꯨꯃꯤꯟꯅꯕ꯭ꯔꫭ ꯑꯃꯨꯛ ꯅꯕꯥꯅꯤ
ꯑꯗꯨꯝ ꯊꫭꯡꯃꯤꯟꯅꯁꯤ ꯆꯠꯃꯤꯟꯅꯁꯤ ꯀꯣꯏꯕ ꯆꯠꯁꯤ ꯍꯥꯏꯔꯒ ꯆꯠꯇ꯭ꯔꯦ
ꯔꯦꯠ ꯁ꯭ꯔꯠ ꯀꯔꯤꯅꯥ ꯀꯣꯏꯕ ꯆꯠꯂꯨꯅ ꯃꯇꯝ ꯂꯩꯕ ꯀꯟ ꯑꯃ
ꯎꯝ ꯃꯥꯅ ꯁꯪꯉꯗꯤ ꯑꯩ ꯑꯃꯨꯛꯀ ꯁꯪꯗꯕ ꯑꯩ ꯁꯪꯉꯗꯤ ꯃꯥ ꯑꯃꯨꯛ ꯀ ꯁꯪꯗꯕ ꯐꯔꯛꯇꯤ ꯌꯥꯝ ꯇꯥꯕ
ꯈꯪꯗꯦꯗ ꯍꯧꯖꯤꯛ ꯀꯟ
ꯎꯝ꯫
ꯅꯪ ꯋꯥ ꯑꯃ ꯉꯥꯡꯕ ꯑꯩ ꯅꯤꯡꯁꯤꯡ ꯄꯥꯎ
ꯑꯁꯤ ꯑꯁꯤꯗ ꯌꯥꯎꯕꯁꯦ ꯃꯈꯣꯝ ꯎꯝ ꯃꯤꯅ ꯌꯥꯝꯕ ꯃꯥꯜꯂꯦꯀꯣ
ꯃꯥꯅꯩ
ꯎꯝ꯫ ꯅꯪꯗꯤ ꯑꯥ ꯈꯨꯟꯗ ꯀꯩꯗꯧꯉꯩ ꯂꯥꯛꯀꯅꯤ
ꯑꯩꯗꯤ ꯂꯥꯛꯑꯔꯣꯏ ꯗꯤꯁꯦꯝꯕꯔ ꯈ꯭ꯔꯤꯁꯃꯥꯁ ꯌꯧꯗ꯭ꯔꯤꯉꯩꯅꯦ ꯑꯗꫭ ꯌꯧꯗ꯭ꯔꯤꯐꯥꯎ ꯂꯥꯛꯑꯔꯣꯏ
ꯎꯝ꯫ ꯀꯅꯥ ꯀꯅꯥ ꯇꯧꯗꯤ ꯀꯅꯥ ꯀꯅꯥ ꯂꯥꯟꯗꯨꯏꯔꫭ
ꯍꯣꯏ ꯀꯅꯥ ꯀꯅꯥꯒ ꯂꯥꯛꯀꯅꯤ ꯏ-ꯊꯟꯇ ꯅꯠꯇ꯭ꯔꯥꯒ
ꯑꯦ ꯅꯍꯥꯟ ꯑꯩꯈꯣꯏ ꯑꯩꯈꯣꯏ ꯇꯝꯄꯥꯛ ꯍꯣꯇꯦꯜ ꯂꯩꯕ ꯀꯥꯟꯗ ꯅꯤꯡꯁꯤꯡꯔꯛꯏꯗꯥ
ꯎꯝ꯫
ꯑꯩ ꯗꫭꯛꯅꯤꯡꯉꯦ
ꯍꯥꯥ꯫
ꯑꯩꯁꯨ ꯊꯕꯛ ꯌꯥꯝ ꯂꯩꯑꯦ ꯊꯕꯛ ꯊꯕꯛ ꯌꯥꯝ ꯂꯩꯕ ꯑꯗꫭ ꯇꯧꯅꯤꯡꯉꯩ ꯊꯝꯕ꯫ ꯇꯨꯡꯒ ꯆꯥꯕ ꯌꯥꯝꯅꯣꯏꯔꯦ ꯑꯩꯗꯤ꯫
ꯇꯨꯝ ꯆꯥꯕ
ꯎꯝ
ꯎꯝ ꯅꯍꯥꯟ ꯊꯥ꯫
ꯅꯪꯗꯤ ꯅꫭꯏꯔꯝꯔꫭꯏꯕ ꯀꯪꯕ ꯃꯥꯜꯂꯦ꯫
ꯌꯥꯝ ꯅꯣꯏꯈ꯭ꯔꯦ ꯎꯝ ꯅꯪꯒꯤ ꯋꯦꯠ ꯀꯌꯥ ꯂꯩꯒꯦ꯫
ꯑꯩ ꯅꯍꯥꯟ ꯆꯦꯛ ꯇꯧꯕ ꯅꯍꯥꯟ ꯆꯦꯛ ꯇꯧꯕ ꯑꯩꯒꯤ ꯋꯦꯠ ꯑ ꯐꯣꯔꯇꯤ ꯐꯥꯏꯚꯒꯨꯝꯕ ꯂꯩꯌꯦ꯫
ꯐꯣꯔꯇꯤ ꯐꯥꯏꯚ ꯈꯛꯇꯥꯥ
ꯑꯩꯗꯤ ꯑꯩꯗꯤ ꯆꯥꯛ ꯌꯥꯝ ꯆꯥꯔꯗꯤ ꯐꯤꯐꯇꯤ ꯆꯥꯛꯆꯥꯥ ꯃꯕꯨꯛ ꯈꯔ ꯂꯥꯝꯃꯗꯤ ꯐꯣꯔꯇꯤ ꯅꯥꯏꯟ ꯎꯝ ꯆꯥꯛ ꯆꯥꯗꯕꯤꯗ ꯃꯕꯨ ꯌꯥꯝ ꯂꯥꯝꯃꯗꯤ ꯐꯣꯔꯇꯤ ꯑꯦ
ꯑꯩ ꯑꯩ ꯌꯥꯝ ꯅꯣꯏꯅꯤꯡꯗ꯭ꯔꯦ
ꯎꯝ ꯕꯥꯔꯤ
ꯎꯝ ꯅꯪꯒꯤ ꯅꯅꯥꯎꯄꯥꯗꯤ꯫
ꯎ ꯅꯅꯥꯎꯄꯥ ꯅꯪꯒꯤ ꯃꯈꯥ ꯂꯩꯕꯗꯣ꯫
ꯑꫭ ꯂꯩ꯫
ꯌꯨꯝ ꯌꯨꯝꯗꯥ꯫
ꯃꯗꯤ ꯀꯩꯗꯧꯔꯤꯅꫭ꯫
ꯎꯝ ꯌꯨꯝꯗ ꯂꯩꯕꯅꯦꯗ ꯀꯩꯁꯨ ꯇꯧꯗꯦ꯫
ꯑꯣ꯫